ꯍꯂ
ꯍꯂꯣ
ꯎꯝ ꯇꯥꯏ ꯀꯣ
ꯎꯝ ꯇꯥꯏꯌꯦ ꯍꯧꯖꯤꯛꯇꯤ ꯀꯩ ꯇꯧꯕ꯭ꯔꯥ
ꯑꯗꯨꯝ ꯌꯨꯝꯗ ꯂꯩꯌꯦ
ꯊꯕꯛ ꯁꯨꯗ꯭ꯔꯣ
ꯑꯁꯨꯗꯦ
ꯀꯩꯒꯤ ꯊꯕꯛ ꯁꯨꯗ꯭ꯔꯗꯤ ꯄꯩꯁꯥ ꯐꯪꯗꯕꯅꯦ
ꯗꯨ ꯎꯝ ꯅꯪ ꯀꯔꯤ ꯀꯔꯤꯅꯣ ꯁꯠ ꯁꯠ ꯍꯥꯏꯔꯣ ꯑꯗꯨ ꯀꯔꯤ ꯀꯔꯤ ꯄꯨꯔꯛ
ꯑꯩꯁ ꯅꯪꯉꯣꯟꯗꯒꯤ ꯀꯩꯀꯩ ꯂꯩꯒꯦꯕ
ꯊꯕꯛ ꯊꯕꯛꯀꯨꯝꯗꯤ ꯑꯩ ꯇꯧꯕ ꯉꯝꯅꯤ ꯅꯪꯒꯤꯗꯃꯛꯇꯀꯣ ꯑꯗꯨ ꯑꯣꯏꯔ ꯑꯗꯨ ꯑꯣꯏꯔꯁꯨ ꯄꯩꯁꯥꯒꯤ ꯍꯥꯏꯔꯗꯤ ꯑꯩ ꯉꯝꯔꯣꯏ ꯑꯩꯁꯨ ꯑꯩ ꯍꯥꯏꯗꯤ ꯁꯨꯃꯥꯏꯅ ꯄꯨꯔꯛꯄꯁꯦ ꯄꯩꯁꯥꯒꯤ ꯄꯩꯁꯥꯗꯤ ꯆꯥꯡꯅꯤ ꯆꯥꯡꯉꯕ ꯍꯥꯏꯗꯤ ꯑꯁꯤ ꯀꯣ
ꯌꯥꯔꯦ ꯅꯪꯅ ꯍꯥꯏꯗꯣꯏꯁꯦ ꯌꯥꯔꯦ ꯇꯣꯛꯑꯣ ꯑꯩꯁꯨꯅꯦ ꯂꯩꯖꯗꯦ ꯍꯒꯦ ꯅꯤꯡꯇꯦ ꯇ ꯅꯤꯡꯇꯦ
ꯅꯠ ꯅꯠꯇꯦ ꯑꯩꯅ ꯍꯥꯏꯕꯗꯤꯀꯣ
ꯎꯝ
ꯎꯝ ꯑꯩꯁꯦ ꯑ ꯑꯩꯅ ꯍꯥꯏꯕꯗꯤ ꯑꯩꯉꯣꯟꯗ ꯑꯩ ꯑꯩꯁꯨ ꯏꯊꯟꯗ ꯂꯩꯕꯅꯤꯅꯀꯣ ꯑꯁꯤ ꯇꯧ ꯇꯧꯅ ꯂꯩꯕꯗꯣ ꯄꯩꯁꯥ ꯌꯥꯝ ꯆꯠꯂꯦꯕ ꯑꯗꯣ ꯑꯩꯒꯤ ꯆꯦ ꯍꯣꯏ ꯕ꯭ꯔꯗꯔ ꯍꯣꯏ ꯃꯣꯏꯁꯤ ꯁꯨꯡꯄꯤ ꯄꯤꯗꯦꯕꯀꯣ
ꯀꯩꯒꯤꯅꯣ ꯅꯪ ꯅꯪꯅ ꯅꯪꯅ ꯉꯥꯎꯁꯤꯟꯅꯕꯒꯤ ꯄꯩꯁꯥ ꯄꯤꯗꯕꯅꯦ ꯍꯥꯏꯕ ꯅꯪꯅ ꯐꯖꯅ ꯌꯦ ꯍꯥꯡꯉꯗꯤ ꯉꯥꯎꯁꯤꯟꯅꯕꯤ ꯉꯥꯎꯁꯤꯟꯅꯗꯕꯤꯗ ꯑꯗꯨꯝ ꯂꯩꯔꯗꯤ ꯃꯣꯏꯁꯦ ꯑꯗꯨꯝ ꯄꯤꯗꯣꯏꯅꯦ ꯅꯪꯅ ꯉꯥꯎꯁꯤꯟꯅꯕꯒꯤ ꯄꯤꯗꯕꯅꯦ
ꯀꯔꯝ ꯀꯥꯟꯗ ꯑꯩ ꯉꯥꯎꯁꯤꯟꯈꯤꯕ ꯍꯣꯏ ꯑ ꯑ ꯑꯣꯀꯦꯁꯅꯦꯜꯂꯤꯒꯨꯝꯕꯗ ꯈꯔ ꯄꯥꯏꯕꯗꯤ ꯄꯥꯏꯌꯦ ꯑꯗꯨ ꯑꯗꯨ ꯑꯣꯏꯔꯁꯨ ꯍꯧꯖꯤꯛ ꯍꯧꯖꯤꯛꯇꯤ ꯇꯣꯛꯈ꯭ꯔꯦ
ꯑꯣ ꯇꯣꯛꯂꯝꯒꯅꯤ
ꯐꯥꯏꯚ ꯍꯟꯗ꯭ꯔꯦꯠ ꯀꯔꯤꯝꯇ ꯅꯠꯇꯦꯕ ꯐꯥꯏꯚ ꯍꯟꯗ꯭ꯔꯦꯠꯒꯨꯝꯕ ꯂꯤꯁꯤꯡ ꯃꯥꯂꯁꯨ ꯒꯨꯝꯕꯁꯨ ꯅꯠꯇꯦ ꯑꯩ ꯑꯩꯅ ꯍꯥꯏꯕꯗꯤ ꯆꯥꯛ ꯏꯟꯁꯥꯡ ꯀꯩꯅꯣ ꯃꯦꯅꯦꯖ ꯇꯧꯕꯗꯣ ꯏꯟꯀꯝ ꯂꯩꯇꯕꯒꯤ ꯏ ꯋꯥꯕꯗꯤ ꯋꯥꯌꯦꯕ ꯑꯩ ꯑꯩꯁꯨ ꯉꯁꯤꯁꯨ ꯅꯍꯥꯟ ꯅꯍꯥꯟꯁꯨꯨ ꯑꯈꯣꯏ ꯗꯨꯝꯕ ꯑꯈꯣꯏ ꯆꯠꯂꯤꯕ ꯀꯩꯅꯣ ꯕꯦꯡ ꯑꯦꯀꯥꯎꯟ ꯁꯦꯝꯅꯤꯡꯉꯥꯏꯗꯣ
ꯎꯝ
ꯑꯗꯨꯁꯨ ꯑ ꯑꯉꯣꯟꯗ ꯂꯩ ꯂꯩꯇꯕꯒꯤꯅꯤ ꯆꯥꯛ ꯆꯥꯛ ꯆꯥꯛꯁꯨ ꯀꯥꯎꯗꯦ ꯀꯔꯝꯃꯅ ꯀꯧꯅꯤ ꯑꯩꯉꯣꯟꯗ ꯂꯩ ꯂꯩꯗꯅ
ꯍꯋꯥ ꯅꯨꯡꯁꯤꯌꯦꯀꯣ ꯃꯤꯕꯨ ꯆꯥꯛ ꯌꯥꯝ ꯀꯧꯅꯤꯉꯒ ꯄꯤꯁꯥ ꯂꯩ ꯇꯕ ꯀꯥꯏ ꯍꯥꯏꯁꯦ ꯄꯥꯏ ꯂꯩꯇꯦ ꯅꯠꯇ꯭ꯔ
ꯄꯩꯁ ꯄꯩꯁꯥ ꯂꯩꯕ ꯀꯥꯟꯗꯗꯤ ꯑ ꯑꯗꯨꯝ ꯀꯧꯔ ꯀꯧꯔꯛꯑꯅꯤꯖꯥꯛ ꯆꯥꯅꯤꯡꯉꯥꯏꯗꯀꯣ ꯑ ꯃꯈꯣꯏꯁꯨ ꯇꯣꯏ ꯇꯣꯏꯅ ꯂꯥꯛꯄ ꯅꯠꯇꯦ ꯑꯗꯨꯅ ꯑꯩ ꯌꯥꯝꯅ ꯀꯥꯎ ꯀꯥꯎꯕꯁꯨ ꯀꯥꯎꯅꯤꯡꯗ ꯑꯗꯨꯒ ꯑꯩꯈꯣꯏꯕꯨ ꯂꯧꯔꯒ ꯕꯖꯥꯔꯒꯨꯝꯕ ꯆꯠꯅꯤꯡꯗꯕꯅꯤ ꯑꯩꯁꯦ ꯍꯥꯏꯗꯤ ꯑꯩꯉꯣꯟꯗ ꯂꯩꯇꯕꯒꯤꯀꯣ
ꯎꯝ
ꯑ ꯑꯗꯨ ꯃꯇꯝꯗ ꯑꯩꯉꯣꯟꯗ ꯐꯥꯏꯚ ꯍꯟꯗ꯭ꯔꯦꯠ ꯈꯛꯇ ꯂꯩꯕ ꯐꯥꯏꯚ ꯍꯟꯗ꯭ꯔꯦꯠ ꯈꯛꯇ ꯀꯣ ꯑꯗꯨ ꯐꯌꯥꯗꯥ ꯈꯔꯗ ꯑꯗꯨ ꯑꯗꯨꯕꯨꯁꯨ ꯑꯩꯅ ꯀꯩꯅꯣ ꯑꯩꯒꯤ ꯗꯗꯥꯁꯨ ꯆꯠꯂꯤꯕ ꯃꯥꯒꯤ ꯑꯩꯅ ꯇꯧꯗ ꯑ ꯃꯥꯒꯤ ꯃꯥꯒꯤ ꯈꯛꯇ ꯅꯠꯇꯦꯕꯀꯣ ꯑꯗꯨꯅ ꯃꯥ ꯃꯥꯅ ꯑꯇꯣꯞꯄꯁꯨ ꯄꯤ ꯄꯤꯌꯦ ꯑꯗꯣ ꯑꯩꯁꯨ ꯆꯥꯝꯃꯒꯨꯝꯗꯤ ꯑ ꯆꯠꯂꯦꯀꯣ ꯆꯥꯝꯃꯥ ꯑꯗꯨꯒ ꯑ ꯑꯩꯁꯦ ꯉ ꯉꯁꯤꯁꯨ ꯃꯥ ꯃꯥ ꯅꯪ ꯈꯪ ꯃꯤ ꯑ ꯀꯩꯅꯣ ꯑꯩꯒꯤ ꯏꯅꯥꯎꯅꯨꯄꯥ ꯎꯝ ꯁꯣ ꯑ ꯉꯁꯤ ꯑ ꯉꯁꯤꯒꯤ ꯃꯥꯁꯦ ꯄꯤꯟ ꯖꯤꯑꯖꯥꯑꯖꯤꯅꯔꯦꯠ ꯇꯧꯅꯤꯡꯉꯥꯏꯗꯣ ꯄꯤꯟ ꯁꯦꯝꯅꯤꯡꯉꯥꯏꯗꯣ ꯑꯦ ꯇꯤ ꯑꯦꯝꯗ
ꯎꯝ
ꯑꯗꯨꯁꯨ ꯆꯠꯂꯦ ꯉꯁꯨ ꯑꯗꯨ ꯑꯩꯈꯣꯏꯅ ꯇꯥꯎꯟ ꯆꯠꯄꯁꯦ ꯊꯥꯔꯇꯤ ꯊꯥꯔꯇꯤꯅꯤꯕꯀꯣ
ꯎꯝ
ꯈꯥꯇꯤꯁꯨ ꯈꯣꯡꯅ ꯑꯃꯨꯛꯀꯛ ꯈꯣꯡꯅ ꯆꯠꯇꯣꯏꯅꯤ ꯁ ꯉꯁꯤꯁꯨ ꯆꯥꯝꯃꯁꯤ ꯇꯠꯈ꯭ꯔꯦ ꯑꯣ ꯑꯩ ꯂꯥꯛꯄꯗꯤꯅꯤꯡ ꯂꯥꯛꯅꯤꯡꯗꯕꯒꯤꯅꯤ ꯄꯩꯁꯥ ꯂꯩꯇꯕꯒꯤꯀꯣ
ꯎꯝ
ꯃꯥꯕꯨ ꯁꯦꯝꯂꯒ ꯑꯩꯁꯨ ꯀꯔꯤꯝꯇ ꯆꯠꯂ ꯑꯗꯨꯝ ꯀꯩꯅꯣ ꯇꯧꯋꯦꯕꯅꯤ ꯎꯝ
ꯑꯗꯨ ꯃꯄꯥꯟꯗ ꯀꯩꯒꯤ ꯅꯪꯅ ꯃꯄꯥꯟꯗ ꯂꯩꯔꯒ ꯀꯩꯒꯤ ꯑꯃꯨꯛꯀ ꯌꯨꯝꯗꯣ ꯂꯥꯛꯄ
ꯑ ꯑꯩ ꯑꯩꯒꯤ ꯃꯤꯠꯁꯦ ꯌꯥꯗ꯭ꯔꯦꯅꯦ ꯑꯩꯁꯦ ꯑꯩꯅ ꯈꯟꯕꯗꯤꯀꯣ
ꯎꯝ
ꯃꯄꯥꯟ ꯃꯄꯥꯟꯒꯨꯝꯕ ꯊꯕꯛꯀꯨꯝꯕ ꯇꯧꯕ ꯇꯧꯕꯁꯨ ꯇꯧꯕꯗꯤ ꯌꯥꯗꯤ ꯀꯩꯅꯣ ꯁꯦꯚꯤꯡ ꯑꯗꯨꯃꯥꯏꯅ ꯂꯩꯔꯅꯤ ꯄ꯭ꯂꯥꯟꯗꯤ ꯇꯧꯕꯗꯤ ꯇꯧꯋꯦ ꯑꯗꯣ ꯃꯄꯥꯟꯗ ꯊꯕꯛꯀꯨꯝꯕ ꯇꯧꯕꯁꯦ ꯑꯁ ꯃꯤꯛꯇꯣ ꯌꯥꯗ꯭ꯔꯦꯕ ꯔꯦꯁꯇꯨꯔꯦꯟꯒꯨꯝꯕꯗ ꯇꯧꯔꯁꯨ ꯂꯥꯏꯛꯣ ꯂꯥꯏꯛꯒꯤ ꯌꯥꯝꯒꯤꯀꯣ ꯑꯩꯁꯦ ꯆꯥꯔꯖꯀꯨꯝꯕꯁꯨ ꯀꯥꯅꯤꯡꯗꯕꯒꯅꯤ ꯍꯥꯏꯗꯤ ꯂꯥꯏꯛ ꯂꯥꯏꯛ ꯀꯩꯅꯣꯥꯏ ꯀꯩꯅꯣ ꯂꯥꯏꯛ ꯌꯥꯝꯃꯤꯒꯤꯀꯣ ꯑꯩꯁꯦ ꯃꯤꯛ ꯅꯥꯏꯌꯦꯕ ꯁꯣ ꯁꯟ ꯒ꯭ꯂꯥꯁ ꯑꯁꯤ ꯌꯥꯗ꯭ꯔꯦ ꯑꯁꯤ ꯑꯣ ꯑꯩꯁꯦ ꯄꯦꯟꯇꯤꯡꯒꯨꯝꯕ ꯇꯧꯒꯦꯅ ꯈꯟꯕ ꯑꯗꯨꯒ ꯄꯦꯟꯇꯤꯡꯁꯨ ꯑꯩꯁꯦ ꯑꯍꯥꯟꯕꯅꯤꯅ ꯇ꯭ꯔꯦꯅꯤꯡꯒꯨꯝꯕ ꯀꯣ ꯄꯦꯟꯇꯔ ꯑꯣꯏꯔꯁꯨ ꯄꯩꯁꯥꯗꯤ ꯐꯪꯗꯤ ꯐꯪꯉꯦꯕ ꯃꯤꯁꯇ꯭ꯔꯤ ꯑꯣꯏꯔꯗꯤꯀꯣ ꯄꯦꯟꯇꯔꯒꯤ ꯇꯤꯛꯀꯇꯔ ꯑꯣꯏ ꯍꯣꯏ ꯑꯗꯨꯗꯅꯤ ꯃꯤꯡ ꯅꯥꯕꯁꯦ ꯑꯗꯨꯅ ꯃꯤꯛ ꯅꯥꯕꯒꯤ ꯑꯥꯏ ꯑꯥꯏ ꯇꯧꯈ꯭ꯔꯦꯕ ꯐꯖꯅꯁꯨ ꯉꯝꯂꯔꯣꯏ ꯑꯩ
ꯑꯗꯨꯒ ꯀꯩꯒꯤꯅꯣ ꯅꯪꯅ ꯅ ꯅꯪꯒꯤ ꯌꯨꯇ꯭ꯌꯨꯕꯇꯣ ꯐꯖꯅ ꯁꯦꯝꯗꯕꯤꯗ ꯑꯃꯨꯛꯀ ꯃꯥꯡꯍꯟꯈ꯭ꯔꯤꯗꯣ
ꯂꯥꯁ ꯇꯥꯏꯝꯒꯤꯔꯣ
ꯎꯝ ꯍꯟꯗꯛꯁꯨ ꯑꯃꯨꯛꯀ ꯍꯥꯎꯔꯨꯕꯣ
ꯑꯃꯨꯛꯀ ꯍꯧꯔꯦ ꯑꯗꯣ ꯍꯥꯎꯕꯗꯤ ꯍꯧꯥꯎꯔꯛꯑꯅꯤ ꯑꯗꯣ ꯑꯁ ꯄꯩꯁꯥ ꯂꯩꯗꯕꯒꯤ ꯀꯔꯤꯝꯇ ꯇꯧꯕ ꯌꯥꯗ꯭ꯔꯦꯅꯦ ꯑꯃꯨꯛꯀ ꯊꯥꯕꯗꯤ ꯑꯃꯨꯛꯀ ꯌꯨꯁ ꯇꯧꯕ ꯔꯤꯒꯨꯂꯔ ꯑꯣꯏꯅ ꯇꯧꯗꯤ ꯇꯧꯅꯤ
ꯍꯣꯏ ꯑꯗꯨꯝ ꯇꯧꯑꯣꯣ ꯃꯤ ꯚ꯭ꯌꯨ ꯂꯩꯒꯦꯔꯥ ꯂꯩꯔꯣꯏꯗ꯭ꯔꯥ ꯑꯗꯨꯝ ꯇꯧꯋꯣ ꯑꯗꯨꯝ ꯇꯧꯕ ꯀꯥꯟꯗ ꯑꯗꯨꯝ ꯚꯤꯌꯨꯗꯤ ꯂꯥꯛꯀꯅꯤ ꯀꯩꯅꯣ ꯃꯤ ꯑꯗꯨꯃꯥꯏꯅ ꯇꯧꯅꯕ ꯉꯥꯛꯇꯅꯦ
ꯎꯝ ꯈꯪꯅꯕ ꯃꯤꯁꯦ ꯁꯞꯄꯣꯔꯠ ꯌꯥꯝꯗꯤ ꯌꯥꯝꯗꯦ ꯑꯗꯨꯅ ꯑꯩꯁꯦ ꯗꯤꯁ ꯇꯥꯏꯝꯗꯤ ꯏꯁꯇꯦꯇꯁꯇꯁꯨ ꯊꯝꯗꯕ ꯑꯗꯨꯝ ꯑꯩꯅ ꯇꯧꯅꯤꯡꯕꯀꯣ ꯑꯗꯨ ꯋꯥꯟ ꯀꯦꯒꯨꯝꯕ ꯌꯧꯔꯗꯤ ꯀꯦ ꯑꯩꯈꯣꯏꯅ ꯀꯩꯅꯣ ꯐꯥꯔꯁ ꯇꯥꯏꯝꯒꯤ ꯑ ꯗ ꯍꯥꯔꯇꯦꯁ ꯅ ꯑꯩꯈꯣꯏꯅ ꯇꯧꯁꯦ ꯋꯥꯟ ꯀꯦꯒꯨꯝꯅꯦꯕꯀꯣ ꯑꯗꯨ ꯍꯣꯏ ꯑꯗꯨꯅꯤ ꯋꯥꯟ ꯋꯥꯟ ꯀꯦ ꯋꯥꯟ ꯀꯦ ꯌꯧꯔꯗꯤ ꯁꯦꯂꯦꯕ꯭ꯔꯦꯠ ꯇꯧꯔꯅꯤ
ꯎꯝ
ꯈꯪꯗꯦ ꯌꯨꯇ꯭ꯌꯨꯞꯁꯦ ꯕ꯭ꯂꯣꯛ ꯇꯧꯅꯤꯡꯉꯥꯏꯁꯨ ꯄꯩꯁꯥꯁꯨ ꯆꯪꯉꯦ ꯑꯗꯨꯒ ꯑꯩꯁꯨ ꯏꯊꯥꯟꯗ ꯂꯩꯕꯒꯤꯅ ꯑꯥꯏꯗꯤꯌꯥꯁꯦ ꯇꯂꯦꯗ ꯑꯣ ꯄꯩꯁꯥ ꯂꯩꯇꯕꯁꯦꯀꯣ ꯄꯩꯁꯥ ꯂꯩꯇ꯭ꯔꯗꯤ ꯐ꯭ꯔꯦꯟꯁꯨ ꯂꯩꯇꯕꯤꯅꯤ ꯃꯔꯨꯞꯁꯤꯀꯣ
ꯎꯝ
ꯅꯤ
ꯑꯗꯨ ꯃꯤꯁꯨ ꯄꯩꯁꯥ ꯂꯩꯇꯕꯤꯗ ꯄꯩꯁꯥ ꯂꯩꯇꯕꯤꯗ ꯑꯗꯨꯝ ꯍꯣꯠꯅꯕ ꯉꯥꯛꯇꯅꯦ ꯀꯩꯅꯣ ꯃꯤ ꯄꯩꯁꯥ ꯂꯩ ꯂꯩꯅ ꯇꯧꯕꯁꯨ ꯃꯤ ꯂꯩꯇꯕꯅꯦꯍꯦ ꯃꯤ ꯈꯔꯗꯤꯕꯨꯗꯤ ꯂꯩꯌꯦꯕ ꯑꯗꯨꯕꯨ ꯃꯤ ꯈꯔꯗꯤ ꯄꯩꯁꯥ ꯑꯝꯇꯁꯨ ꯌꯥꯎꯗꯅ ꯇꯧꯔꯛꯄ ꯇꯨꯝꯃꯤ ꯃꯤ ꯌꯥꯝ ꯂꯩꯕꯅꯦꯕ ꯑꯗꯨ ꯀꯥꯏꯗꯦꯕ
ꯎ ꯑꯩꯁꯦ
ꯅꯪꯒꯤ ꯀꯣꯟꯇꯦꯟ ꯑꯐꯕ ꯐꯖꯔꯗꯤ ꯌꯥꯔꯦ
ꯄꯥꯝꯗꯤ ꯄꯥꯝꯕ ꯍꯥꯏꯇꯞ ꯨꯝꯕ ꯇꯧꯅꯤꯡꯉꯥꯏꯀꯣ ꯍꯥꯏꯗꯤ ꯇꯨꯡꯒꯤ ꯈꯜꯂꯒꯀꯣ
ꯎꯝ
ꯍꯥꯏꯗꯤ ꯁꯞꯁꯀ꯭ꯔꯥꯏꯕꯔ ꯌꯥꯝꯃꯗꯤ ꯑꯩꯅ ꯌꯨꯇ꯭ꯌꯕꯇꯒꯤ ꯄꯩꯁꯥ ꯐꯪꯍꯔꯒ ꯑꯗꯨꯃꯥꯏꯅ ꯇꯧꯅꯤ ꯅꯠꯇꯦ ꯑꯩꯅ ꯈꯟꯕꯗꯤꯀꯣ ꯑꯩꯁꯦ ꯃꯤ ꯃꯤ ꯌꯥꯝꯅ ꯑꯩꯕꯨ ꯈꯪꯒꯅꯤ ꯑꯗꯨꯒ ꯑꯗꯨ ꯃꯇꯨꯡꯗ ꯕꯤꯖꯤꯅꯦꯁꯀꯨꯝꯕ ꯇꯧꯅꯤꯡꯉꯥꯏꯀꯣ
ꯎꯝ
ꯑꯗꯨꯒꯤ ꯄ꯭ꯂꯥꯟ ꯑꯗꯨꯒꯤ ꯄ꯭ꯂꯥꯟꯁꯨꯅꯦꯕ ꯑꯗꯨꯣ
ꯍꯣꯏꯕ ꯑꯗꯨ ꯇꯞꯅ ꯇꯞꯅ ꯇꯧꯋ ꯍꯥꯏꯕ
ꯎꯝ
ꯇꯞꯅ ꯇꯞꯅ ꯍꯥꯞꯅꯕ ꯌꯥꯒꯅꯤ ꯑꯗꯨ ꯑꯗꯨ ꯅꯪꯅ ꯍꯧꯖꯤꯛ ꯂꯩꯐꯝꯗꯨꯗꯒꯤ ꯍꯦꯟꯅ ꯈꯨꯟꯗ ꯂꯩꯕꯅ ꯅꯨꯡꯉꯥꯏꯗꯧ ꯃꯥꯜꯂꯦ
ꯑꯁ ꯈꯨꯜꯗꯁꯨ ꯂꯩꯕꯗꯨ ꯑꯁ ꯅꯨꯡꯉꯥꯏꯖꯩꯗ
ꯀꯩꯒꯤ ꯅꯨꯄꯤ ꯂꯩꯇꯕꯩꯔꯣ ꯍꯥꯥ
ꯑ ꯑꯩ ꯑ ꯑꯁꯤꯗ ꯂꯩꯔꯁꯨ ꯑꯩ ꯅꯨꯄꯤꯒꯨꯝꯕ ꯀꯔꯤꯒꯨꯝꯕ ꯇꯧꯗꯦ ꯑꯃꯁꯨ ꯇꯧꯗ꯭ꯔꯤ ꯍꯥꯏꯗꯤ ꯑꯩ ꯑ ꯅꯨꯄꯤꯕꯨ ꯀꯩꯅꯣ ꯗꯦꯠ ꯇꯧꯕ ꯆꯠꯄ ꯑꯗꯨꯒꯨꯝꯕꯗꯣ ꯑꯃꯁꯨ ꯇꯧꯗꯦ ꯑꯩ ꯇꯧꯗ꯭ꯔꯤ
ꯑꯗꯨ ꯐꯪꯗꯕꯒꯤ ꯆꯠꯇꯕꯅꯤ ꯀꯩꯅꯣ ꯐꯪꯉꯗꯤ ꯆꯠꯂꯤꯅꯦꯗꯤ ꯀꯩꯅꯣ
ꯐꯪꯗꯕꯗꯣ ꯐꯪꯗꯕꯗꯣ ꯊꯤꯔꯗꯤ ꯐꯪꯅꯤ ꯐꯪꯅꯤ ꯑꯗꯨ ꯑꯩꯅ ꯊꯤꯗꯕ
ꯏꯁ ꯌꯥꯔꯦ ꯌꯥꯔꯦ ꯃꯤꯇꯤ ꯌꯥꯝꯃꯤꯗꯨꯒ ꯃꯤꯇꯤ ꯁꯣꯛꯑꯦ ꯍꯥꯏꯌꯦ ꯑꯗꯨꯕꯨ ꯅꯨꯄꯤꯗꯗꯤ ꯌꯥꯝ ꯆꯣꯞꯄꯗꯣ
ꯅꯠꯇꯦꯍꯦ ꯑꯐꯕꯗꯤ ꯐꯖ ꯐꯖꯕꯁꯤꯡꯗꯨ ꯑꯗꯨꯝ ꯑꯗꯨꯝ ꯑꯩꯈꯣꯏ ꯑꯩꯈꯣꯏꯁꯨ ꯈꯜꯂꯦ ꯑꯗꯨꯝ ꯑꯗꯨꯝ ꯐ꯭ꯔꯦꯟꯒ ꯂꯩꯃꯤꯟꯅꯕ ꯃꯇꯝꯗ ꯑꯗꯨꯝ ꯍ ꯐꯖꯩꯀꯣ ꯑꯗꯨꯃꯥꯏꯗꯤ ꯍꯥꯏꯕꯗꯤ ꯁꯤ ꯃꯤ ꯂꯣꯏ ꯑꯩꯅ ꯇꯧꯔꯛꯄꯅꯦ ꯑꯗꯣ ꯑꯩ ꯁꯤ ꯁꯤ ꯅꯨꯄꯤꯁꯦ ꯐꯖꯩ ꯑ ꯀꯩꯅꯣ ꯅꯝꯕꯔ ꯂꯧꯅꯤꯡꯉꯥꯏ ꯃꯈꯣꯏꯕꯨ ꯑꯄ꯭ꯔꯣꯆ ꯇꯧꯅꯤꯡꯉꯥꯏ ꯑꯗꯨꯃꯥꯏꯅ ꯇꯧꯗꯦꯕ ꯑꯗꯨꯗꯤ ꯑꯥ ꯍꯧꯖꯤꯛꯀꯥꯟꯗꯤ ꯏꯟꯇꯔꯦꯁ ꯂꯩꯇ꯭ꯔꯦ ꯑꯗꯨꯒ ꯅꯨꯄꯤ ꯑꯍꯥꯟꯕ ꯅꯨꯄꯤ ꯑꯗꯨꯝ ꯋꯥꯔꯤꯗꯣ ꯍꯧꯕꯗꯣ ꯏꯁꯇꯣꯔꯤ ꯑꯩ ꯇꯜꯂꯦ ꯍꯥꯏ ꯈꯪꯗ꯭ꯔꯦ ꯅꯨꯄꯤ ꯅꯨꯄꯤ ꯊꯤꯗ꯭ꯔꯁꯨ ꯊꯤꯒꯦ ꯇꯧꯔꯁꯨ ꯌꯥꯗꯕ ꯑꯗꯣ ꯊꯤꯗ꯭ꯔꯁꯨ ꯌꯥꯗꯕ ꯑꯁ
ꯁꯤꯔꯒ ꯂꯩꯔꯣꯅꯦ ꯍꯧꯖꯤꯛꯇꯤ ꯅꯪ ꯅꯊꯟꯇ ꯂꯩꯕꯅꯤꯅ ꯑꯗꯨꯗ ꯑꯩꯈꯣꯏ ꯄꯨꯕꯣꯛ ꯀꯩꯅꯣ ꯑꯩꯈꯣꯏ ꯄꯨꯄꯨꯁꯨ ꯈꯔ ꯍꯟꯗꯛꯇꯤ ꯍꯥꯟꯅꯨꯔꯕꯅꯤꯅ ꯅꯪꯅ ꯊꯤꯒꯗꯧꯕꯅꯤ ꯀꯩꯅꯣ
ꯍꯧꯖꯤꯛꯀꯥꯟꯒꯤ ꯄꯨꯟꯁꯤꯁꯦ ꯑꯩꯒꯤꯗꯤ ꯄꯨꯁꯇ ꯂꯩꯔꯤ ꯑꯗꯨꯝ ꯍꯤꯡꯉꯤ ꯍꯥꯏ ꯍꯥꯏꯕꯗꯨꯅꯤ
ꯑꯗꯨꯗꯤ ꯑꯩꯈꯣꯏ ꯑꯩꯈꯣꯏꯗ ꯂꯩꯕꯅꯦ ꯑꯗꯨꯗꯤ ꯅꯨꯄꯤꯗꯤ ꯊꯤꯗꯣꯏꯅꯦ ꯅꯪꯗꯤ ꯊꯤꯗꯕ ꯌꯥꯔꯣꯏ
ꯑꯗꯨꯅꯦ ꯑꯩꯁꯦ ꯇꯦꯟꯁꯟ ꯂꯩꯗꯣ ꯑꯇꯣꯞ ꯄꯩꯁꯥ ꯂꯩꯇ꯭ꯔꯗꯤ ꯍꯧꯖꯤꯛ ꯀꯥꯟꯁꯦ ꯅꯨꯄꯤ ꯊꯤꯕꯁꯦ
ꯁꯥꯗꯒꯤ ꯅꯨꯄꯤ ꯊꯤꯗꯧꯕ ꯅꯠꯇꯦ ꯀꯅꯥꯅ ꯍꯥꯏꯕꯅꯣ ꯄꯤꯁꯥꯗ ꯅꯨꯄꯤ ꯊꯤꯗꯣꯏꯅꯦꯅ ꯅꯪ ꯅꯨꯄꯥ ꯅꯠꯇ꯭ꯔꯣ ꯅꯨꯄꯥ ꯊꯣꯛꯑꯣ ꯄꯨꯡꯉꯣ
ꯎꯝ ꯑꯩꯁꯦ ꯊꯤꯕꯗꯤ ꯊꯤꯅꯤꯡꯗꯦ ꯑꯗꯨ ꯑꯣꯏꯔꯁꯨ ꯑꯩꯈꯣꯏꯒꯤ ꯀꯟꯗꯤꯁꯟꯅ ꯌꯥꯗ ꯌꯥꯗꯕꯀꯣ ꯑꯗꯨ ꯑꯩꯅ
ꯍꯣꯏꯕ ꯑꯗꯨ ꯊꯤꯒꯗꯧꯕꯅꯦ ꯍꯥꯏꯕ ꯊꯤꯗ꯭ꯔꯗꯤ ꯌꯥꯔꯣꯏ ꯍꯥꯏꯕ
ꯈꯪꯗꯦꯗ ꯑꯗꯣ ꯑꯩꯁꯦ ꯍꯧꯖꯤꯛꯀꯥꯟꯁꯦ ꯑꯥꯔꯖꯦꯟ ꯑꯣꯏꯅꯀꯣ
ꯎꯝ
ꯅꯨꯄꯤ ꯊꯤꯗ꯭ꯔꯗꯤ ꯌꯥꯕꯗꯤ ꯌꯥꯗꯕ ꯑꯗꯣ ꯊꯤꯅꯤꯉꯥꯏꯗꯣ ꯑꯁ ꯈꯪꯗ꯭ꯔꯦꯗ
ꯀꯃꯥꯏꯅ ꯇꯧꯔꯕ ꯅꯨꯄꯤꯅ ꯌꯥꯔꯛꯇꯕ꯭ꯔꯥ ꯅꯠꯇ꯭ꯔꯒ ꯅꯨꯄꯤ ꯅꯨꯄꯤ ꯂꯩꯇꯕꯩꯔꯥ ꯅꯠꯇ꯭ꯔꯒ ꯀꯃꯥꯏꯅ ꯇꯧꯒꯦ ꯅꯪꯅ ꯈꯣꯏꯗꯖꯕ ꯑꯝꯇ ꯂꯩꯇ꯭ꯔꯣ
ꯂꯍꯤꯅ ꯑꯣꯏꯔ ꯑꯒꯦ
ꯎꯝ ꯅꯍꯥꯟ ꯑꯩ ꯑꯩꯈꯣꯏꯅ ꯆꯥꯛ ꯆꯃꯤꯟꯅꯕ ꯅꯨꯄꯤꯗꯨꯗꯤ ꯑꯗꯨꯗꯤ ꯅꯠꯇ꯭ꯔꯣ ꯑꯗꯨꯗꯤ ꯀꯅꯥꯅꯣ
ꯆꯥꯛ ꯆꯥꯃꯤꯟꯅꯕ ꯀꯗꯥꯏꯗ
ꯑꯩꯈꯣꯏ ꯑꯩꯈꯣꯏ ꯌꯨꯝꯗ
ꯁꯣꯏꯗꯀꯣ ꯑꯩ ꯑꯩꯒꯤ ꯁꯤꯁꯇꯔꯒꯤ ꯄꯥꯇꯤꯗ
ꯎꯝ ꯍꯨꯝ
ꯆꯥꯛ ꯆꯃꯤꯟꯅꯕ ꯍꯥꯏꯗꯤ ꯀꯅꯥꯅꯣ ꯅꯪꯒꯤ ꯐ꯭ꯔꯦꯟꯔꯣ
ꯑꯩꯈꯣꯏꯅ ꯂꯥꯛꯄꯗꯣ ꯑꯩꯈꯣꯏꯅ ꯂꯥꯛꯄ ꯀꯥꯟꯗ ꯅꯨꯄꯤ ꯑꯃ ꯂꯥꯛꯄꯗꯣ
ꯑꯣ ꯅꯪꯅ ꯄꯨꯔꯒ ꯂꯥꯛꯄꯗꯣ
ꯎꯝ ꯑꯩꯅ ꯄꯨꯔꯒ ꯂꯥꯛꯄ ꯅꯠꯇꯕ ꯑꯩꯅ ꯂꯥꯛꯄ ꯀꯥꯟꯗ ꯑꯣ ꯅꯪ ꯅꯪꯅ ꯄꯨꯔꯒ ꯂꯥꯛꯑꯒ ꯑꯩꯈꯣꯏ ꯆꯥꯛ ꯆꯥꯃꯤꯟꯅꯕꯗꯣ
ꯑꯣ ꯑꯩꯅ ꯄꯨꯔꯒ ꯂꯥꯛꯄ ꯑꯩꯗꯤ ꯈꯪꯗꯦ
ꯑꯁ ꯌꯥꯔꯦ
ꯑꯩꯅ ꯄꯨꯔꯂ ꯑꯩꯈꯣꯏ ꯀꯩꯅꯣ ꯍꯣꯔꯟꯕꯤꯜꯒꯨꯝꯕ ꯆꯠꯄꯗꯗꯔꯥ ꯅꯪ ꯍꯥꯏꯁꯦ
ꯑꯥ ꯑꯗꯨꯀꯥꯟꯗ ꯎꯝ ꯅꯪꯅ ꯌꯨꯝꯗ ꯄꯨꯔꯛꯄꯅꯤꯅꯦ ꯅꯨꯄꯤ ꯑꯃ
ꯑꯁ ꯑꯩꯗꯤ ꯈꯪꯗꯦꯕꯣ
ꯀꯩꯒꯤ ꯈꯪꯗꯕꯅꯣ ꯈꯪꯗꯦ ꯁꯤ ꯅꯨꯄꯥꯁꯦ
ꯑꯗꯣ
ꯎꯝ
ꯍꯦꯛꯇ ꯌꯦꯡꯉꯣ
ꯀꯩꯕꯥ
ꯂꯦꯞꯄ ꯂꯥꯛꯑꯣꯕ ꯑꯩ ꯀꯩꯠꯇꯧꯒꯦ
ꯀꯩꯒꯤ ꯑꯥ ꯌꯥꯝ ꯅꯣꯡ ꯌꯥꯝ ꯅꯣꯡ ꯅꯤꯡꯉꯦ ꯑꯩꯁꯨ ꯈꯪꯗꯦ ꯎ ꯑꯩ ꯀꯩ ꯌꯦꯟꯖꯥꯡ ꯊꯣꯡꯗꯣꯏꯅꯣ ꯍꯣꯏ ꯍꯣꯔꯦꯟ ꯅꯨꯃꯤꯗꯥꯡꯒꯤ
ꯑꯁ ꯑꯩꯁꯦ ꯑꯗꯨꯝ ꯃꯣꯔꯅꯤꯡꯒꯤ ꯂꯩꯔꯤ ꯑꯗꯣ ꯃꯣꯔꯅꯤꯡꯒꯤ ꯆꯥꯔꯅꯤ
ꯑꯁ ꯃꯣꯔꯅꯤꯡꯒꯤ ꯅꯪ ꯀꯩ ꯏꯟꯆꯥꯡ ꯆꯒꯦ ꯍꯥꯏꯕꯤꯅꯣ ꯉꯁꯥꯏ ꯃꯣꯔꯅꯤꯡꯗ
ꯑꯥ ꯗ꯭ꯔꯥꯏ ꯐꯤꯁ
ꯑꯥ ꯑꯥ ꯈꯪꯉꯦ ꯈꯪꯉꯦ ꯈꯪꯉꯦ ꯈꯪꯉꯦ ꯈꯪꯉꯦ ꯈꯪꯉꯦꯕ ꯈꯪꯒꯦꯕ ꯑꯩꯁꯦ ꯀꯩꯗꯧꯔꯕ
ꯑꯁ ꯑꯩꯁꯨ ꯀꯥꯎꯈ꯭ꯔꯦꯗ ꯀꯔꯤ ꯑꯗꯣ ꯅꯪꯁꯨ ꯅꯪꯁꯨ ꯆꯍꯤ ꯀꯌꯥ ꯑꯥ ꯇꯥꯈ꯭ꯔꯦ ꯅꯪꯁꯨ ꯂꯨꯍꯣꯡꯅꯤꯡꯉꯥꯏ ꯇꯧ
ꯌꯥꯔꯦ ꯏꯕꯥꯅꯤ ꯃꯥꯟꯅꯩ ꯇꯨꯝꯃꯤꯟ ꯂꯩꯌꯣ
ꯍꯦ
ꯑꯩꯗꯤ ꯀꯥꯏꯗꯦ